ꯑꯣ ꯑꯣ ꯇꯥꯔꯦ ꯚꯥꯏ ꯅꯨꯡꯉꯥꯏꯔꯤꯕꯣ
ꯅꯨꯡꯉꯥꯏꯔꯤꯌꯦ
ꯅꯨꯡꯉꯥꯏꯔꯝꯒꯅꯤꯗ ꯑꯩꯁꯨ ꯅꯨꯡꯉꯥꯏ
ꯎꯝ ꯎꯝ
ꯆꯥꯛ ꯊꯣꯡꯕ ꯍꯥꯎꯔꯕꯣ ꯌꯥꯏꯑꯦ ꯁꯟꯅꯔꯁꯦ
ꯆꯥꯛ ꯊꯝꯕ ꯍꯧꯗ꯭ꯔꯔꯤꯗ
ꯑꯣ ꯍꯧꯖꯤꯛꯄꯨꯗꯤ ꯉꯥꯟꯕꯕꯨꯗꯤ ꯉꯥꯜꯂꯦꯀꯣ ꯃꯊꯥꯇꯁꯨ ꯑꯣꯏꯕꯅꯤꯅ ꯊꯦꯡꯉ ꯇꯥꯎꯔꯁꯨ ꯀꯥꯏꯁꯨ ꯀꯥꯏꯗꯦꯗꯅ
ꯎꯝ ꯑꯩ ꯋꯥꯔꯤ ꯑꯃ ꯂꯤꯕꯤꯒꯦ
ꯂꯤꯕꯤ ꯑꯣꯏ ꯑꯣꯏ ꯇꯥꯒꯦ ꯍ
ꯑꯩ ꯑ ꯁ꯭ꯀꯨꯜ ꯑꯃꯗ ꯑꯣꯖꯥ ꯑꯣꯏꯕ ꯌꯥꯎꯋꯦꯕꯀꯣ
ꯍꯣꯏ
ꯑꯗ ꯎꯝ ꯑꯁ ꯑꯣꯖꯥ ꯑꯣꯏꯕꯁꯦ ꯌꯥꯝꯅ ꯋꯥꯔꯒ ꯂꯩꯔꯝꯃꯦ ꯍꯥꯏꯗꯤꯅꯦ ꯑꯉꯥꯡ ꯃꯆꯥ ꯃꯆꯥ ꯃꯌꯥꯝ ꯁꯦꯟꯅꯕꯗꯣ ꯌꯥꯝꯅꯅꯨꯡ ꯋꯥꯏꯑꯕ ꯑꯉꯥꯡ ꯑꯩ ꯂꯝ ꯍꯦꯟꯕ ꯌꯥꯝꯅ ꯌꯥꯎꯋꯤꯗꯅ
ꯍꯣꯏ ꯌꯥꯎꯔꯝꯒꯅꯤ ꯃꯤꯅꯤꯅꯀꯣ ꯃꯣꯏꯁꯨ
ꯎꯝ ꯑꯗꯨꯅ ꯍꯌꯦꯡ ꯄꯩꯁꯥ ꯄꯩꯁꯥꯗꯨꯁꯨ ꯌꯥꯝꯅ ꯄꯤꯛꯑꯦ ꯑꯉꯥꯡ ꯇꯥꯛꯄꯅꯤꯅ ꯑꯗꯨꯒ ꯍꯥꯏꯗꯤ ꯑꯍꯟ ꯑꯍꯟ ꯍꯥꯏꯌꯔ ꯀ꯭ꯂꯥꯁ ꯀꯨꯝꯕ ꯇꯥꯛꯄꯅ ꯐꯩꯌꯦꯕ ꯑꯣꯖꯥ ꯑꯣꯏꯅꯤꯡꯉꯗꯤ ꯍꯥꯏꯗꯤ ꯑꯍꯟ ꯍꯥꯏꯗꯤ ꯂꯝ ꯍꯦꯟꯕ ꯈꯔ ꯌꯥꯎꯖꯔꯁꯨ ꯍꯥꯏ ꯑꯗꯨꯝ ꯉꯥꯡꯅꯕꯗ ꯌꯥꯏ ꯑꯗꯨꯅ ꯑꯗꯣ ꯑꯉꯥꯡ ꯃꯆꯥꯗꯤ ꯒ꯭ꯌꯥꯟ ꯇꯥꯗꯕꯅꯤꯅ ꯂꯝ ꯍꯦꯟꯕ ꯑꯩꯅ ꯑꯗꯨꯝ ꯌꯥꯝ ꯋꯥꯏꯑꯕ ꯑꯣꯖꯥ ꯑꯣꯏꯕꯅꯤ
ꯎꯝ ꯎꯝ ꯅꯣꯏ ꯅꯣꯏ ꯁꯤꯗ ꯂꯥꯛꯇꯕ ꯁꯤꯗ ꯂꯥꯛꯇ꯭ꯔꯤꯉꯩꯗ ꯅꯣꯏ ꯅꯪ ꯇꯥꯎꯕ꯭ꯔꯥ ꯅꯍꯥꯟꯗ ꯍꯦꯛ ꯑꯩꯈꯣꯏ ꯑꯩꯈꯣꯏ ꯀꯣꯂꯦꯖꯇ ꯂꯣꯏꯔꯀꯅꯤ ꯅꯪ ꯇꯧꯔꯕ꯭ꯔꯣ ꯑꯣꯖꯥ
ꯍꯣꯏ ꯑꯣꯖꯥ ꯑꯣꯏꯔꯦ ꯑꯗꯨꯗꯒꯤ ꯑꯗꯨꯝ ꯀꯣꯂꯦꯖ ꯂꯣꯏꯕꯗꯒꯤ
ꯑꯣ ꯑꯗꯨꯒꯤ ꯑꯣꯏꯔꯝꯃꯦ ꯑꯣ ꯑꯣ ꯍꯣꯏ ꯅꯪꯒꯤ ꯅꯍ ꯃꯔꯥꯥꯇꯤ ꯏꯁꯇꯦꯇꯁꯇꯤ ꯎꯋꯗꯅ ꯅꯪꯒꯤ ꯇ꯭ꯋꯨꯁꯟꯒꯤ ꯁꯥꯇ꯭ꯔꯥꯁꯤꯡꯗꯣ ꯃꯔꯝ ꯅꯠꯇ ꯅꯪꯥ ꯊꯥꯒꯠꯂꯦꯀꯣ ꯑꯗꯨ ꯎꯔꯦ
ꯍꯣꯏ ꯇꯨꯏꯤꯁꯟꯒꯤ ꯆꯤꯡꯗꯨꯁꯨ ꯂꯝ ꯌꯥꯝꯅ ꯍꯦꯜꯂꯦ ꯁ꯭ꯀꯨꯜꯗ ꯉꯥꯡꯅꯕ ꯉꯝꯗꯗꯅ ꯋꯥꯔꯒ ꯍꯜꯂꯛꯑꯅꯤ ꯑꯗꯨꯒ ꯌꯨꯝꯗ ꯑꯃꯨꯛ ꯇ꯭ꯏꯤꯁꯟꯒꯤ ꯑꯉꯥꯡꯁꯤꯡꯗꯣ ꯑꯃꯨꯛ ꯇꯧꯔꯅꯤ ꯑꯗꯨꯒꯤ ꯋꯥꯕꯅ ꯅꯨꯡꯇꯤꯒꯤ ꯑꯩꯗꯣ
ꯋꯥꯔꯝꯒꯅꯤ ꯍꯥꯏꯕꯗꯤ ꯁ꯭ꯀꯨꯜꯗꯁꯨ ꯋꯥ ꯀ꯭ꯂꯥꯁ ꯇꯧꯔꯒ ꯋꯥ ꯉꯥꯡꯔꯒ ꯂꯥꯎꯔꯒ ꯂꯥꯏꯔ ꯀ ꯑꯃꯨꯛ ꯍꯜꯂꯛꯔꯒ ꯇ꯭ꯨꯁꯥꯟ ꯇꯥꯛꯄꯁꯦ ꯋꯥꯒꯅꯤ ꯋꯥ ꯌꯥꯝ ꯉꯥꯡꯕꯁꯦ ꯑꯩꯈꯣꯏ ꯏꯁꯥꯗ ꯑꯁ ꯌꯥꯝ ꯁꯣꯟꯕꯅꯤꯀꯣ
ꯍꯣꯏ ꯋꯥꯏ ꯌꯥꯝ ꯉꯥꯡꯕꯁꯦ ꯌꯥꯝ ꯋꯥꯏ ꯍꯥꯏꯌꯦ ꯑꯩꯈꯣꯏꯒꯤ ꯃꯃꯥꯁꯨ ꯍꯥꯟꯅ ꯄ꯭ꯔꯥꯏꯚꯦꯠ ꯁ꯭ꯀꯨꯜꯒꯤ ꯑꯣꯖꯥ ꯑꯣꯏꯌꯦꯕꯀꯣ ꯑꯗꯨꯒꯤ ꯃꯥꯁꯨꯅꯦ ꯑꯉꯥꯡ ꯑꯉꯥꯡ ꯃꯌꯥꯝ ꯇꯥꯛꯄꯒꯤꯅꯦ ꯋꯥ ꯉꯥꯡꯕꯅ ꯍꯦꯟꯅ ꯋꯥꯕꯅꯦ ꯍꯥꯏꯗꯤ ꯋꯥ ꯉꯥꯡꯕꯁꯦ ꯌꯥꯝ ꯋꯥꯕꯅꯦ ꯑꯣꯖꯥꯅ ꯂꯥꯏꯔꯤꯛ ꯇꯥꯛꯏꯁꯦ ꯌꯥꯝ ꯋꯥꯈ꯭ꯔꯖꯥꯠꯅꯤ ꯋꯥꯗ
ꯀꯃꯌꯥ ꯃꯣꯏ ꯃꯔꯛ ꯃꯔꯥꯛꯛꯇ ꯁꯥꯎꯕꯗꯣ ꯑꯗꯨꯒꯤ ꯑꯣꯏꯔꯝꯒꯅꯤ ꯍꯥꯏꯕꯗꯤ ꯌꯥꯝ ꯁꯥꯛꯊꯤꯕꯁꯨ ꯑꯗꯨꯝ ꯂꯥꯛꯑꯦꯗꯅ ꯑꯇꯣꯞ ꯇꯣꯉꯥꯟ ꯇꯣꯉꯥꯟꯕꯅꯤꯅ ꯁꯥꯇ꯭ꯔꯥꯁꯤꯡꯗꯤ ꯑꯗꯨꯗꯒꯤꯦ ꯐꯠꯇꯕ ꯃꯌꯥꯝꯁꯨ ꯂꯩꯕꯅꯤꯅ ꯈꯪꯗ꯭ꯔꯦ ꯑ
ꯍꯣꯏ
ꯃꯣꯏꯁꯨ ꯇꯧꯔꯝꯒꯅꯤ
ꯑꯩꯗꯨ ꯑꯇꯣꯞꯄ ꯊꯕꯛ ꯑꯦꯛꯖꯥꯝ ꯀꯩꯀꯥ ꯊꯥꯔꯤꯕꯀꯣ ꯍꯥꯏꯗꯤ ꯑꯠ ꯑꯇꯣꯞꯄꯗꯣ ꯐꯪꯕ ꯉꯥꯏꯕ ꯑꯣꯏꯅ ꯁꯨꯝ ꯑ ꯄꯩꯁꯥꯗꯣ ꯑꯗꯨꯝ ꯇꯥꯜꯂꯒ ꯈꯔ ꯐꯪꯅꯕ ꯑꯩꯗꯣ ꯁꯤꯖꯤꯟꯅꯅꯉꯥꯏ ꯑꯣꯏꯕꯅꯦ ꯑꯗꯣ ꯊꯕꯛ ꯐꯪꯗꯔꯠ ꯇꯣꯛꯑꯅꯤꯗ ꯌꯥꯝꯅ ꯋꯥꯏꯑꯦ ꯑꯣꯖꯥ ꯑꯣꯏꯕꯁꯦ
ꯎꯝ ꯆꯥꯋꯣ ꯑꯩꯗꯤ ꯑꯣꯖꯠ ꯇꯥꯕ ꯉꯝꯃꯔꯣꯏꯗ ꯋꯥꯒ ꯌꯥꯝ ꯉꯥꯡꯕ ꯑꯩꯗꯤ ꯌꯦ ꯌ ꯋꯥꯏꯑꯦꯕ ꯑꯃꯨꯛ ꯍꯦꯟ ꯉꯥꯡꯔꯒ ꯏꯁꯥꯗ ꯑꯗꯨꯝ ꯁꯨꯟ ꯍꯥꯟꯕ ꯅꯣꯏꯗꯤ ꯈꯔ ꯀꯥꯟꯕꯒꯦꯅꯦ
ꯎꯝ
ꯑꯩꯗꯤ ꯉꯝꯃꯔꯣꯏ ꯅꯣꯏꯗꯤ ꯈꯔ ꯀꯥꯞ
ꯑꯥꯏꯗꯣꯅꯣ ꯈꯔꯗꯤ ꯑꯗꯨꯝ ꯑꯣꯖꯥ ꯑꯣꯏꯒꯤꯗꯧꯕ ꯃꯥꯜꯂꯦ ꯑꯗꯨꯅ ꯈꯔꯗꯤ ꯋꯥꯒꯤꯅꯤ ꯑꯗꯣ ꯑꯩꯗꯨ ꯂꯥꯏꯔꯤꯛ ꯀꯟꯅ ꯄꯥꯔꯒ ꯊꯕꯛ ꯑꯃ ꯐꯪꯅꯕ ꯍꯣꯠꯅꯗ꯭ꯔꯗꯤ ꯌꯥꯔꯔꯣꯏ ꯑꯣꯖꯥ ꯁꯨꯝ ꯑꯣꯏꯔ ꯒ ꯂꯩꯔꯗꯤ ꯑꯩ ꯌꯥꯝꯅ ꯋꯥꯔꯅꯤ
ꯍꯣꯏ ꯆꯨꯝꯃꯦ ꯑꯗꯨꯒ ꯑꯁ ꯑꯣꯖꯥ ꯇꯥꯎꯕꯁꯤꯗꯤ ꯍꯥꯏꯕꯗꯤ ꯇꯦꯟꯁꯟ ꯃꯌꯥꯝꯗꯨꯒ ꯗꯣꯒ ꯁꯥꯇ꯭ꯔꯁꯤꯡꯅ ꯐꯦꯜ ꯑꯣꯏꯕ ꯇꯥꯎꯔꯗꯤ ꯑꯃꯨꯛ ꯃꯣꯏꯒꯤ ꯃꯃꯥ ꯃꯕꯥꯁꯤꯡꯅ ꯑꯩꯈꯣꯏꯗ ꯇꯩꯅꯑꯕ ꯑꯃꯨꯛ ꯂꯩꯑꯦꯗꯅ ꯑꯗꯨ ꯍꯧꯖꯤꯛꯀꯥꯟꯒꯤꯁꯦ ꯌꯥꯝ ꯂꯨꯈ꯭ꯔ ꯖꯥꯠꯅꯤꯗ
ꯃꯃꯥ ꯃꯄꯥ ꯈꯠꯇ ꯅꯠꯇꯅ ꯑꯃꯨꯛ ꯁ꯭ꯀꯨꯜꯒꯤ ꯁꯥꯏꯠꯗ ꯏꯌꯣ ꯑꯣꯊꯣꯔꯤꯇꯤꯒꯤ ꯁꯥꯏꯠꯇꯁꯨ ꯑꯉꯥꯡ ꯃꯌꯥꯝ ꯐꯦꯜ ꯑꯣꯏꯍꯜꯂꯦꯅ ꯑꯣꯖꯥꯗ ꯂꯣꯏꯅ ꯇꯥꯏꯅꯒꯅꯤꯗꯅ
ꯑꯇꯨꯒꯤꯟ ꯎꯝ ꯆꯣꯝꯃꯦ ꯑꯗꯣ ꯅ ꯊ ꯊꯥ ꯀꯌꯥ ꯇꯥꯎꯕ꯭ꯔꯦꯅ ꯁ꯭ꯀꯨꯜꯗ ꯂꯥꯏꯕ꯭ꯔꯥ ꯊꯥ ꯀꯌꯥ
ꯎ ꯊꯥ ꯇꯔꯥꯃꯨꯛ ꯁꯨꯔꯦ
ꯎꯝ ꯑꯗꯨꯗꯤ ꯆꯍꯤꯒ ꯁꯨꯕꯅꯤꯗꯤꯅꯦ
ꯍꯣꯏ ꯆꯍꯤ ꯁꯨꯔꯛꯇꯣꯔꯦ
ꯎꯝ ꯌꯥꯝ ꯋꯥꯔ ꯌꯥꯝ ꯋꯥꯔꯝꯒꯅꯤ ꯃꯤꯟꯁꯦ ꯑꯗꯣ ꯁꯥꯇ꯭ꯔꯗꯤ ꯌꯥꯝꯕ꯭ꯔꯥ
ꯃꯣꯏ ꯁꯥꯇ꯭ꯔꯗꯤ ꯌꯥꯝ ꯌꯥꯝꯃꯦ ꯑꯗꯣ ꯋꯥꯁꯨ ꯋꯥꯏꯑꯦ ꯑꯗꯣ ꯋꯥꯔꯁꯨ ꯀꯔꯤꯌ
ꯁꯥꯇ꯭ꯔ ꯌꯥꯝꯅꯗꯤ ꯋꯥꯔꯝꯒꯅꯤ ꯅ
ꯍꯣꯏ ꯋꯥꯏꯑꯦ ꯑꯗꯨꯕꯨ ꯋꯥꯖꯔꯁꯨ ꯑꯃꯔꯣꯝꯗꯗꯤ ꯑ ꯑꯦꯛꯁꯄꯤꯔꯦꯟꯁ ꯅꯤꯗꯅ ꯑꯗꯨꯅ ꯑꯦꯛ ꯄꯤꯔꯦꯟꯁ ꯇꯥꯟꯕꯅꯦꯅ ꯈꯜꯂꯦ ꯑꯩ ꯑꯗꯨꯒꯤ ꯀꯩꯁꯨ ꯈꯟꯗ꯭ꯔꯦ
ꯎꯝ ꯑꯦꯛꯁꯄꯤꯔꯦꯟꯁꯀꯤꯅꯦꯅ ꯈꯥꯡꯉꯩꯗ ꯅꯪ ꯋꯨ ꯑꯋꯥꯕꯗꯣ ꯍꯥꯏꯕꯗꯤ ꯃꯤꯅ ꯋꯥꯕꯗꯣ ꯑꯗꯣ ꯍꯣꯏꯗꯦꯅꯦ ꯑꯗꯨꯝ ꯄꯩꯁꯥꯠ ꯇꯥꯟ ꯕꯗꯦ ꯋꯥꯕ ꯉꯥꯛꯇꯅꯤꯗ ꯑꯋꯥꯕ ꯈꯔꯗꯤ ꯊꯦꯡꯅꯕ ꯇꯥꯕꯅꯤꯗ
ꯍꯣꯏ ꯋꯥꯗꯕ ꯊꯕꯛꯁꯤ ꯑꯃꯠꯇ ꯂꯩꯇꯦ ꯑꯗꯨꯅ ꯋꯥ ꯒ ꯅꯨꯡꯉꯥꯏꯒꯅꯤ ꯑꯗꯨꯅ ꯀꯟꯅ ꯍꯣꯠꯅꯕ
ꯑꯝ ꯖꯤ ꯀꯅꯥ ꯂꯔꯤꯛ ꯌꯥꯝ ꯄꯥꯕꯩꯅꯦ
ꯑꯩꯔꯣ
ꯎꯝ
ꯑꯁ ꯑꯩꯖꯦ ꯍꯧꯖꯤꯛꯀꯥꯟꯖꯦ ꯂꯥꯏꯔꯤꯛꯇꯤ ꯌꯥꯝꯅꯗꯤ ꯄꯥꯕ ꯉꯝꯗ꯭ꯔꯦ ꯄꯥꯗꯤ ꯌꯥꯝ ꯄꯅꯤꯡ ꯕꯅꯦ ꯑꯗꯣ ꯁ꯭ꯀꯨꯜꯗꯒꯤ ꯋꯥꯔꯒ ꯍꯜꯂꯛꯂꯕꯅꯤꯅ ꯂꯥꯏꯔꯤꯛꯇꯣ ꯌꯨꯝꯗ ꯑꯃꯨꯛ ꯄꯥꯅꯤꯡꯗ꯭ꯔꯦ ꯅꯪꯁꯨ ꯈꯪꯉꯤꯗꯅ ꯑꯗꯨꯝ ꯋꯥꯏꯑꯦꯕ
ꯍꯣꯏ ꯆꯨꯝꯃꯦ ꯍꯣꯏꯁꯨ ꯁꯨꯃꯥꯏꯅ ꯇꯥꯎꯋꯦꯗ ꯋꯥꯔꯒꯂ ꯍꯥꯏꯕ ꯆꯠꯅꯨ ꯋꯥꯗ꯭ꯔꯗꯤ ꯑꯃꯨꯛ ꯑꯩꯈꯣꯏꯗ ꯑꯩꯈꯣꯏꯗ ꯄꯩꯁꯥ ꯍꯥꯏꯕꯗꯤ ꯂꯥꯛꯅꯤꯡꯉꯥꯏꯁꯨ ꯂꯥꯏꯇꯦꯗꯅ
ꯎꯝ
ꯅꯨꯄꯤꯗꯤ ꯌꯥꯝ ꯄꯩꯁꯥꯁꯨ ꯇꯤꯡꯉꯦ ꯑꯁꯦꯡꯕ ꯍꯥꯏꯔ ꯀꯥꯟꯗꯗꯤ ꯅꯣꯏꯒ ꯑꯣꯖꯥ ꯇꯧꯃꯤꯟꯅꯕ ꯃꯤꯁꯤꯡꯁꯨ ꯃꯤꯁꯤꯡꯗꯤ ꯅꯨꯡꯉꯥꯏꯕ꯭ꯔꯣ
ꯑꯣꯏ ꯑꯣꯖꯥ ꯇꯧꯃꯤꯟꯅꯕꯁꯤꯡꯗꯤ ꯅꯨꯡꯉꯥꯏꯌꯦ ꯇꯧꯃꯤꯟ ꯑ ꯅꯨꯡꯉꯥꯏꯇꯕꯁꯨ ꯌꯥꯎꯋꯦ ꯑꯗꯣ ꯃꯤꯗꯣ ꯃꯥꯟꯅꯗꯦꯗꯅ
ꯑꯃꯅ ꯐꯒꯅꯤ ꯑꯃꯅ ꯍꯥꯏꯗꯤ ꯐꯔꯣꯏ ꯑꯗꯨꯅ ꯍꯥꯏꯗꯤ ꯂꯣꯏꯅꯕꯛ ꯅꯪꯗꯤ ꯀꯔꯤ ꯀꯔꯤ ꯍꯣꯠꯅꯔꯤꯒꯦ
ꯑꯩꯗꯤ ꯑꯁ ꯚꯥꯏ ꯑꯩꯁꯨ ꯑꯦꯛꯖꯥꯝ ꯊꯥꯒꯦꯅꯗꯤ ꯇꯥꯎꯋꯦ ꯑꯗꯨꯒ ꯍꯧꯖꯤꯛꯀꯥꯟꯁꯦ ꯂꯥꯏꯔꯤꯛꯀ ꯄꯥꯗ꯭ꯔꯦ ꯑꯁ ꯕꯣꯜ ꯌꯦꯡꯕꯒꯤꯀꯣ ꯌꯥꯗ꯭ꯔꯦ
ꯕꯣꯜ ꯌꯦꯡꯃꯟꯕꯒꯤ ꯑꯁ ꯃꯇꯝꯒ ꯁꯥꯡꯗꯤꯅꯦ ꯑꯃꯨꯛ ꯇꯨꯝꯃꯦ ꯑꯃꯨꯛ ꯕꯣꯜ ꯌꯦꯡꯒꯅꯤ
ꯎꯝ
ꯑꯗꯨ ꯏꯊꯟꯇ ꯂꯩꯔꯗꯤ ꯈꯔ ꯐꯥꯒꯗꯕ ꯏꯊꯟꯇ ꯂꯩ ꯏꯊꯟꯇꯁꯨ ꯂꯩꯇꯕꯅꯤꯅ ꯆꯥꯛ ꯑꯃꯨꯛ ꯊꯣꯡꯒꯅꯤ
ꯎꯝ
ꯑꯗꯨꯒꯤ ꯑꯁ ꯇꯜꯂꯤ
ꯑꯗꯣ ꯏꯊꯟꯇ ꯂꯩꯕꯗꯨꯁꯨ ꯑꯃꯨꯛ ꯑꯃꯨꯛ ꯌꯥꯝꯅ
ꯃꯔꯛ ꯃꯔꯛꯇꯤ ꯑꯗꯨꯝ ꯇꯥꯟꯕ ꯇꯟ ꯅꯣꯏ ꯀꯔꯤ ꯏꯟꯖꯥꯡ ꯆꯥ ꯊꯣꯡꯗꯣꯏꯅꯣ ꯉꯁꯤꯁꯦ
ꯉꯁꯤꯁꯦ ꯏꯔꯣꯟꯒꯦꯅ
ꯁꯦꯕꯣꯠꯀꯥ ꯌꯦꯟꯗꯦꯝꯒ ꯏꯔꯣꯟꯕ
ꯅꯣꯏꯁꯦ ꯁꯦ ꯁꯦꯕꯣꯠ ꯌꯥꯝ ꯆꯥꯏꯀꯣ ꯚꯥꯏ ꯅꯣꯏꯗꯤ ꯍꯥꯎꯕ꯭ꯔꯅꯦ ꯁꯤꯕꯣꯠꯇꯣ ꯑꯩꯗꯤ ꯁꯨꯡꯆꯥꯥ ꯆꯥꯅꯤꯡꯗꯦ ꯑꯩꯗꯤ ꯍꯥꯎꯇꯦ ꯑꯗꯨꯒ ꯑꯩꯈꯣꯏ ꯏꯁꯥꯗꯗꯤ ꯌꯥꯝ ꯐꯥꯕ ꯃꯥꯜꯂꯦ
ꯑꯩꯗꯤ ꯄꯥꯝꯗꯦ ꯑꯩꯈꯣꯏ ꯍꯧꯔꯤ ꯑꯩꯗꯤ ꯁꯤꯕꯣꯠꯇꯨ ꯅꯣꯏꯗꯤ ꯌꯥꯝ ꯍꯥꯎꯕ ꯃꯥꯜꯂꯦ ꯑꯩꯗꯤ ꯏꯁ ꯇꯜꯂꯦ ꯑꯗꯨꯒ ꯑꯗꯨꯒ ꯕꯔꯤꯟꯖꯜ ꯒꯨꯝꯕꯁꯨ ꯇꯜꯂꯦ ꯑꯩꯈꯣꯏ ꯍꯣꯁꯇꯦꯜꯗꯒꯤ ꯍꯋꯥꯏꯁꯨ ꯌꯥꯝ ꯆꯥꯃꯟꯕꯒꯤ ꯏꯁ ꯑꯃꯨꯛꯀꯥ ꯆꯠꯅꯤꯡꯗ꯭ꯔꯦ ꯍꯋꯥꯏꯁꯦ ꯑꯩꯈꯣꯏꯗ ꯅꯝꯊꯤ ꯅꯝꯊꯤꯕꯒꯀꯣ ꯑꯁ ꯌꯥꯝ ꯇꯥꯜꯂꯦ ꯑꯩꯈꯣꯏ ꯍꯣꯁꯇꯦꯜꯗ ꯆꯥꯕꯗ ꯅꯤꯡꯁꯤꯡ ꯂꯛꯄꯗ ꯌꯥꯝ ꯅꯨꯡꯁꯤꯌꯦ ꯆꯥꯛ ꯂꯥꯝꯃꯒ ꯉꯥꯏꯕꯗꯣ ꯉꯁꯥꯏ ꯆꯥꯛꯂꯥꯝꯗꯕꯤꯗ ꯉꯥꯏꯔꯒ ꯑꯩꯈꯣꯏ ꯒꯦꯁꯇ꯭ꯔꯤꯛꯇꯨꯗꯤ ꯌꯥꯝ ꯐꯔꯝꯃꯔꯣꯏ ꯑꯩꯈꯣꯏ ꯏꯁꯥꯗꫭ ꯌꯥꯝꯁꯨꯍꯥꯠ ꯎꯝ ꯁꯣꯟꯕꯗꯣ ꯑꯗꯨ ꯇꯥꯎꯋꯦ
ꯍꯣꯏ ꯑꯩꯈꯣꯏꯗꯣ ꯆꯥꯛ ꯂꯥꯝꯃ ꯂꯥꯝꯃꯒ ꯃꯌꯥꯝ ꯀꯨꯏꯅ ꯉꯥꯏꯔꯒ ꯑꯗꯨꯒ ꯏꯟꯖꯥꯡꯖꯨ ꯍꯥꯎꯇꯕ ꯑꯗꯨꯝ ꯄꯤꯕꯗꯣ ꯍꯣꯁ
ꯑꯗꯨꯒꯤꯅꯤ ꯃꯅꯝ ꯅꯝꯊꯤꯕꯗꯨꯒ ꯀꯣ
ꯀꯝꯄ꯭ꯂꯦꯟ ꯇꯧꯔꯁꯨ ꯃꯣꯏꯅ ꯃꯋꯥ ꯂꯧꯕꯤꯗꯕ
ꯑꯗꯨꯒꯤꯅꯤ ꯑ ꯍꯞꯇꯥ ꯑꯃꯒꯨꯝꯕꯗꯤ ꯐꯥꯅꯤ ꯑꯗꯨꯒ ꯅꯍꯥꯟ ꯇꯥꯎꯕꯗꯨꯒ ꯆꯞ ꯃꯥꯟꯅꯔꯒ ꯑꯃꯨꯛ ꯇꯥꯎꯒꯅꯤ ꯃꯣꯏꯁꯦ ꯈꯪꯗ꯭ꯔꯦ ꯃꯣꯏꯗꯤ ꯄꯩꯁꯥ ꯂꯥꯎꯔꯗꯤ ꯌꯥꯔꯦ ꯍꯥꯏꯕ ꯋꯥꯈꯜ ꯂꯥꯏꯕ ꯅ꯭ꯔ ꯈꯪꯗꯦ ꯔꯤ ꯂꯥꯏꯕ꯭ꯔ ꯁꯥꯠꯇ꯭ꯔꯁꯤꯡꯒꯤꯗꯤ ꯈꯔ ꯍꯥꯎ ꯈꯔ ꯍꯥꯏꯖꯤꯅꯤꯛ ꯑꯣꯏꯕꯅꯀꯣ ꯊꯥꯒꯅꯦꯕ ꯑꯗꯨꯒ ꯃꯣꯏꯗꯤ ꯁꯨꯃꯥꯏꯅ ꯇ ꯑꯥꯎꯗꯦ
ꯇꫭ ꯍꯧꯖꯤꯛꯇꯤ ꯍꯣꯁꯇꯦꯜꯗꯣ ꯂꯩꯕ ꯌꯥꯝ ꯅꯨꯡꯉꯥꯏꯇ꯭ꯔꯦ ꯍꯥꯏꯌꯦ ꯑꯩꯅ ꯅꯨꯡꯉꯥꯏꯇꯦ ꯍꫭꯁꯇꯦꯜꯗꫭ ꯅꯨꯡꯁꯤꯑꯦ
ꯅꯨꯡꯉꯥꯏꯇꯦ ꯍꯥꯏꯌꯦ
ꯎꯝ
ꯍꯧꯖꯤꯛꯀꯥꯟꯁꯦ ꯀꯔꯤꯔ ꯏꯔꯥꯡ ꯌꯥꯝ ꯂꯥꯏꯕꯒꯦꯔ ꯅꯣꯏ ꯃꯅꯨꯡꯗ ꯍꫭꯁꯇꯦꯜꯒꯤ ꯋꯥꯔꯤꯁꯨ ꯇꯥꯗꯕ ꯀꯨꯏꯔꯦ
ꯀꯣꯏꯔꯦ ꯑꯩꯗꯣ ꯅꯍꯥꯟ ꯅꯣꯡꯕ ꯖꯨꯅꯤꯌꯔ ꯑꯃ ꯊꯦꯡꯅꯕ ꯑꯗꯨꯗ ꯃꯥꯅ ꯋꯥꯔꯤ ꯂꯤꯔꯛꯄ ꯆꯆꯦ ꯍꯣꯁꯇꯦꯜꯗꯣ ꯂꯩꯕ ꯌꯥꯝꯅ ꯅꯨꯡꯉꯥꯏꯇ꯭ꯔꯦ ꯑꯩꯈꯣꯏꯗꯣ ꯎꯝ ꯖꯨꯅꯤꯌꯥꯔꯈꯩꯅꯁꯨ ꯌꯥꯝꯅ ꯎꯁꯤꯠꯇꯅ ꯇꯧꯔꯦ ꯔꯣꯜꯁꯨ ꯐꯖꯅ ꯑꯃ
ꯀ꯭ꯔꯤꯔꯤ ꯑꯩꯗꯤ ꯑꯃꯗꯨꯅ ꯑꯣꯏꯔꯝꯒꯅꯤ ꯈꯜꯂꯦ ꯈꯚꯏꯗꯣ ꯅꯍꯥꯟ ꯑꯗꯨꯅꯦ ꯅꯍꯥꯟ ꯃꯦꯗꯥꯝ ꯎꯅꯩꯌꯦ ꯑꯩꯈꯣꯏ ꯑꯅꯤ
ꯎꯝ
ꯀꯣꯂꯦꯖꯇ ꯎꯔꯀꯥꯟꯗ ꯃꯦꯝ ꯑꯃ ꯍꯥꯏꯔꯛꯑꯦ
ꯎꯝ ꯃꯦꯝꯁꯨ ꯑꯃꯗ ꯑꯃꯨꯛ ꯑꯃꯗ ꯑꯃꯨꯛ ꯇꯧꯗ꯭ꯔꯣ ꯌꯥꯝꯅ
ꯑꯗꯣ ꯃꯥꯁꯦ ꯌꯥꯝ ꯐꯥꯕꯒꯤꯅꯦ ꯃꯃꯤꯅꯨꯡꯁꯤꯡ ꯌꯥꯝ ꯈꯥꯡ ꯀꯔꯤꯔꯥ ꯈꯥꯡꯉꯦ
ꯎꯝ
ꯁꯨꯃꯥꯏꯅ ꯇꯥꯗꯤ ꯃꯤꯅ ꯅꯨꯡꯉꯥꯏ ꯅꯨꯡꯉꯥꯏꯔꯔꯣꯏꯗ ꯍꯥꯏꯕ ꯋꯥꯈꯜ ꯑꯗꯨ ꯂꯩꯔꯒ
ꯎꯝ
ꯑꯃꯀ ꯈꯟꯗꯦ ꯑꯗꯨ ꯈꯕꯥꯏꯅꯅꯤ ꯈꯕꯥꯏꯅ ꯇꯥꯎꯕ ꯊꯕꯥꯛ ꯉꯥꯛꯇꯅꯤ ꯈꯥꯡꯉꯦ
ꯃꯥꯅꯦ ꯈꯥꯕꯩꯅ ꯂꯣꯏ ꯑꯣꯠꯈꯥꯏꯈ꯭ꯔꯦ
ꯑꫭꯗꫭꯏꯌꯦ ꯑꯩꯈꯣꯏ ꯂꯥꯏꯕ ꯀꯥꯟ